ꯑꯁꯅꯦꯦ ꯋꯥꯔꯤꯗꯣ ꯑꯗꯨꯃꯥꯏꯅ ꯇꯧꯔꯒꯦ ꯑꯩꯁꯨ ꯈꯜꯂꯦ ꯍꯧꯖꯤꯛꯇꯤ ꯐꯣꯝ ꯊꯥꯗ꯭ꯔꯤꯕꯀꯣ ꯃꯣꯏ ꯗꯥꯏꯀꯤꯗꯣ ꯑꯗꯨ ꯊꯥꯗ꯭ꯔꯤꯕꯅꯤꯅ ꯑꯩꯅ ꯑꯉꯥꯡꯁꯤꯡ ꯃꯣꯏ ꯊꯥꯕ ꯀꯥꯡꯕꯨꯗ ꯅꯪ ꯈꯔ ꯍꯥꯏꯕꯤꯔꯛꯑꯣꯕꯨꯗꯤ ꯍꯥꯏꯈ꯭ꯔ ꯑꯩ ꯏꯃꯥꯟꯅꯕꯤ ꯄꯟꯆꯄꯇꯤꯗꯣ ꯃꯥꯁꯨꯨꯅꯦ ꯇꯧꯅꯤꯡꯉꯤ ꯍꯅ ꯍꯥꯏ ꯂꯩꯕ ꯑꯗꯣ ꯃꯥꯒꯤꯕꯨꯗꯤ ꯑꯗꯣ ꯁꯤꯛꯁꯇꯤ ꯐꯤꯐꯇꯤ ꯅꯥꯏꯟ ꯍꯥꯏꯕ꯭ꯔꯥ ꯐꯤꯞꯇꯤ ꯁꯚꯦꯟ ꯍꯥꯏꯕ꯭ꯔꯥ ꯀꯩꯅꯣ ꯃꯥꯥꯏꯗꯤ ꯌꯧꯋꯦꯕ ꯑꯗꯣ ꯃꯥꯒꯤꯁꯨ ꯌꯧꯔꯒꯁꯨ ꯌꯧꯔꯒꯗꯤ ꯃꯥꯒꯤꯗꯤ ꯌꯧꯔꯒꯗꯤ ꯌꯥ ꯌꯥꯔꯦ ꯃꯥꯒꯤꯕꯨꯗꯤ ꯌꯧꯔꯕꯅꯤꯅ ꯌꯧꯔꯕꯅꯤꯅ ꯃꯗꯨꯒꯤ ꯀꯩꯅꯣꯗ ꯀꯔꯤꯝ ꯄ꯭ꯔꯣꯕ꯭ꯂꯦꯝ ꯂꯩꯇ꯭ꯔꯦꯕ ꯍꯥꯏꯗꯤ ꯃꯥꯏ ꯂꯋꯥꯔ ꯇꯥꯛꯆꯒꯦ ꯍꯥꯏꯅꯁꯨ ꯌꯥꯔꯦꯗꯅ ꯑꯗꯨꯒꯤꯁꯨ ꯇꯥꯛꯆꯒꯦ ꯌꯥꯔꯕꯅꯤꯅ ꯀꯩꯁꯨ ꯑꯀꯥꯏꯕ ꯂꯩꯇ꯭ꯔꯦꯗꯅ ꯑꯗꯨ ꯃꯥꯕꯨꯗꯤ ꯇꯧꯅꯤꯡꯉꯒꯁꯨ ꯃꯥꯥꯏꯅ ꯃꯧ ꯑꯣꯏꯔ ꯂꯩꯔꯕꯅꯤꯅ ꯍꯥꯏꯗꯤ ꯆꯥꯡꯅꯥꯏꯅ ꯀ꯭ꯂꯥꯁ ꯀꯥꯗꯕ ꯈꯣꯠꯇꯕ ꯑꯃꯗꯤꯝ ꯌꯥꯔꯛꯑꯣꯏ ꯑꯗꯨꯒꯨꯝꯕ ꯃꯌꯥꯝ ꯄꯥꯝꯂꯦꯝꯕꯒꯤ ꯃꯥ ꯈꯜꯂꯒ ꯇꯝꯁꯨ ꯇꯝꯅꯤꯡꯅ ꯀꯩꯅꯣ ꯇꯧꯔꯦꯅ ꯀꯩꯅꯣ ꯇꯧꯔꯕ ꯃꯥꯁꯨ
ꯎ ꯉꯥꯗꯤ ꯌꯨꯝ ꯄꯥꯜꯂꯕꯣ
ꯄꯥꯜꯂꯦ ꯃꯆꯥ ꯑꯅꯤ ꯂꯩꯔꯦ ꯅꯨꯄꯥꯒ ꯅꯨꯄꯤꯒ
ꯎꯝ ꯍꯣꯠꯅꯕ ꯀꯜꯂꯤꯅꯦ ꯑꯗꯨꯗꯤ
ꯐꯤꯁꯨ ꯁꯥꯏ ꯃꯥꯗꯤꯅꯦ ꯑꯩꯈꯣꯏꯒꯤ ꯌꯣꯡꯐꯝꯝꯗ ꯀꯩꯅꯣꯒ ꯐꯤ ꯁꯥꯕꯤꯗꯣ ꯌꯣꯟꯉꯝꯗ ꯍꯥꯏꯔꯦ ꯑꯩꯈꯣꯏꯒꯤ ꯀꯣꯟꯗꯅꯦ ꯑꯩꯈꯣꯏꯒꯤ ꯆꯤꯡꯃꯤꯒꯤ ꯐꯅꯦꯛ ꯍꯥꯏꯒꯗ꯭ꯔꯥ ꯍꯥꯎ ꯐꯅꯛꯀ ꯍꯥꯏꯗꫭ ꯍꯥꯎ ꯐꯅꯦꯛ ꯀꯥ ꯍꯥꯏꯅ ꯇꯔꯦꯅꯦ ꯀꯕꯨꯏꯒꯤꯔꯥ ꯇꯥꯡꯈꯨꯜꯒꯤꯔꯥ ꯈꯪꯗꯦꯅꯦ ꯑꯗꯨꯒꯨꯝꯕ ꯌꯥꯝ ꯁꯥꯏ ꯃꯣꯏꯗꯤ ꯑꯗꯨꯗꯨꯅ ꯍꯦꯟꯅꯅꯦ ꯃꯥꯅ ꯍꯥꯏꯕꯨꯅꯦ ꯑꯩꯅ ꯅꯪꯒꯤꯁꯦ ꯀꯩꯅꯣ ꯁꯤꯕꯨ ꯁꯤꯠꯄ꯭ꯔꯥ ꯍꯪꯉꯦ ꯑꯁ ꯌꯥꯝ ꯁꯤꯠꯄꯖꯥꯠꯅꯤꯍꯦ
ꯀꯃꯥꯏꯅ ꯇꯧꯕ ꯐꯅꯦꯛꯅꯣ ꯍꯥꯏꯁꯤꯕꯣ
ꯐꯅꯦꯛꯁꯦ ꯑꯩꯈꯣꯏꯒꯤꯅꯦ ꯑꯩꯈꯣꯏꯅ ꯍꯥꯏꯔꯒꯅ ꯍꯥꯎ ꯐꯅꯦꯛ ꯍꯥꯏꯒꯗ꯭ꯔꯥ ꯃꯆꯨꯁꯦ ꯑꯩꯈꯣꯏꯒꯤ ꯃꯣꯏꯒꯤ ꯆꯤꯡꯒꯤ ꯃꯤꯅ ꯁꯦꯠꯄꯁꯦ ꯐꯖ ꯐꯖꯕ ꯑꯩꯈꯣꯏ ꯃꯣꯏ ꯑꯇꯥꯡꯕ ꯌꯥꯝ ꯂꯩꯇ꯭ꯔꯣ
ꯎꯝ ꯑꯗꯨꯝꯕꯗꯔꯕ
ꯑ ꯑꯗꯨꯝꯕꯒꯤ ꯇꯥꯏꯞꯇꯅꯦꯕ ꯑꯗꯨꯝꯕꯒꯤ ꯇꯥꯏꯞ ꯑꯗ ꯃꯥꯒꯤꯅ ꯈꯔ ꯃꯌꯦꯛ ꯃꯁꯣꯟꯗꯤ ꯌꯥꯎꯗꯕꯤ ꯌꯥꯝ ꯆꯝꯅ ꯍꯥꯏꯇꯥꯔꯦꯀꯣ ꯌꯥꯝ ꯆꯝꯅ ꯃꯆꯨ ꯃꯆꯨ ꯈꯔ ꯂꯥꯡꯉꯦꯗꯅ ꯑꯗꯨꯒ ꯃꯆꯨ ꯃꯆꯨꯁꯦ ꯈꯔ ꯂꯥꯡꯉꯒ ꯑ ꯃꯆꯨꯗꯤ ꯃꯣꯏꯅ ꯁꯥꯅꯤꯡꯕ ꯃꯆꯨ ꯍꯥꯏꯗꯣꯏꯅꯦꯕꯀꯣ ꯑꯗꫭ ꯃꯥꯗꯤ ꯑ ꯃꯣꯏ ꯀꯣꯟꯇꯦꯛ ꯇꯧꯅꯔꯅꯤ ꯑꯁꯣꯝꯗ ꯃꯣꯏ ꯂꯂꯣꯟꯕꯤꯗ
ꯑꯩꯁꯨ ꯑꯝꯇ ꯌꯦꯡꯅꯤꯡꯉꯤꯅꯦ ꯀꯃꯥꯏꯅ ꯇꯧꯕ ꯐꯅꯦꯛꯅꯣꯗꯣ
ꯑꯩ ꯐꯖꯕꯖꯥꯅꯤꯍꯦ ꯃꯈꯨꯠꯀ ꯌꯥꯝ ꯅꯥꯜꯂꯦ ꯑꯗꯣ ꯃꯥꯅ ꯌꯣꯟꯕꯁꯦ ꯑꯩꯅ ꯅꯪ ꯁꯤ ꯁꯥꯕꯁꯦ ꯂꯨꯄꯥ ꯀꯌꯥ ꯀꯌꯥ ꯇꯣꯡꯅꯤ ꯍꯪꯕ ꯑꯗ ꯃꯥꯅ ꯍꯥꯏꯁꯦ ꯐꯅꯦꯛꯁꯦ ꯑ ꯃꯉꯥ ꯇꯔꯨꯛ ꯁꯥꯕꯗ ꯂꯨꯄꯥ ꯂꯤꯁꯤꯡ ꯑꯅꯤ ꯃꯈꯥꯏ ꯑꯅꯤ ꯑꯍꯨꯝ ꯃꯌꯥ ꯁꯨꯃꯥꯏ ꯇꯣꯡꯉꯦ ꯍꯥꯏꯕ ꯑꯠꯇꯦ ꯐꯅꯦꯛ ꯇꯔꯥꯃꯨꯛ ꯁꯥꯕꯗ ꯍꯥꯏꯕ꯭ꯔꯥ ꯐꯅꯦꯛꯀꯤ ꯃꯃꯟꯗꯤ ꯌꯥꯝ ꯀꯟꯅꯗꯤ ꯇꯥꯡꯗꯦ ꯃꯥꯏꯗꯣꯀꯣ ꯃꯥꯅ ꯁꯤꯗꯒꯤ ꯍꯣꯜ ꯄꯨꯂꯞ ꯁꯥꯔꯒ ꯃꯣꯏ ꯂꯂꯣꯟꯕꯤꯗ ꯗꯥꯏꯔꯦꯛ ꯊꯥꯕꯒꯤ ꯍꫭꯜꯁꯦꯟ ꯊꯥꯗꯣꯛꯅꯤ ꯃꯣꯏꯅꯤ ꯑꯗꯨꯒ ꯂꯧ ꯑꯃꯅ ꯋꫭꯛꯑꯅꯤꯗꯅ ꯑꯗꯣ ꯑꯣꯑꯒ ꯑꯃꯨꯛ ꯀꯩꯊꯦꯟꯗ ꯀꯩꯊꯦꯟꯗ ꯑꯃꯨꯛ ꯑꯋꯣꯏꯕ ꯃꯤꯗꯨꯅ ꯑꯃꯨꯛ ꯊꯥꯗꯣꯛꯄ ꯑꯣꯏꯔꯕꯖꯥꯠꯅꯦꯕ ꯃꯊꯪ ꯃꯊꯪ ꯍꯥꯏꯇꯥꯔꯦꯅꯦ
ꯑꯦ ꯀꯣꯟ ꯃꯆꯥꯗꯣ ꯁꯥꯏꯔꯣ ꯅꯠꯇ꯭ꯔꯥ ꯀꯃꯥꯏꯅ ꯇꯧꯕꯅꯣ
ꯀꯣꯟ ꯑꯆꯧꯕꯗ ꯁꯥꯕ꯭ꯔꯥ ꯀꯣꯟ ꯑꯆꯧꯕꯗ ꯅꯣꯡꯃꯗꯒ ꯐꯅꯦꯛ ꯑꯅꯤꯒ ꯂꯣꯏ ꯉꯝꯃꯦ ꯍꯥꯏꯔꯤꯗ
ꯑꯦ ꯀꯃꯥꯏꯅ ꯁꯥꯕꯅꯣ ꯌꯦꯡꯅꯤꯡ ꯌꯦꯡꯅꯤꯡꯉꯤꯍꯦ ꯑꯗꯨꯝꯗꯤ ꯑꯩꯁꯨ ꯆꯠꯂꯒ
ꯃꯌꯦꯛ ꯍꯛꯄ ꯅꯠꯇꯕꯅꯤꯅꯅꯦꯀꯣ ꯅꯣꯡꯃ ꯆꯧꯁꯦꯕꯀꯣ ꯃꯌꯦꯛ ꯍꯛ
ꯎꯝ ꯑꯗꯣ ꯍꯥꯏꯐꯦꯠꯇꯪ ꯅꯪ ꯐꯣꯇꯣ ꯊꯥꯍꯜꯂꯛꯑꯣꯅꯦ ꯃꯑꯣꯡꯗꯣ ꯌꯦꯡꯒꯦꯅꯦ ꯗꯤꯖꯥꯏꯟꯗꯣ ꯀꯃꯥꯏꯅ ꯁꯥꯕꯅꯣꯗꯣ ꯀꯩ ꯃꯆ ꯆꯨꯅꫭꯗꫭ ꯀꯃꯥꯏ ꯀꯃꯥꯏ ꯇꯧꯕ ꯃꯥꯑꫭꯡ
ꯑꯩ ꯑꯩꯒꯤ ꯍꯥꯏꯒꯦ ꯍꯥꯏꯒꯦ ꯑꯗꯨ ꯑꯗꯨꯒ ꯃꯥꯅ ꯃꯥꯉꯣꯟ ꯍꯥꯜꯂꯛꯀꯦ ꯑꯩꯅ ꯍꯥꯟꯅꯣꯝꯃꯗꯤ ꯀꯥꯞꯛꯄꯅꯦ ꯑꯗꯨ ꯌꯥꯎꯕ ꯌꯥꯎ ꯇꯕ꯭ꯔꯥ ꯈꯪꯗꯦ ꯑꯩ ꯐꯣꯟꯗꯗꯤ ꯑꯗ ꯐꯤꯁꯦ ꯃꯣꯏꯁꯨ ꯃꯔꯛ ꯇꯥꯏꯗꯣꯏꯅꯦꯕ ꯐꯅꯦꯛꯁꯦ
ꯑꯣ
ꯊꯥꯔꯒ ꯇꯥꯏꯗꯣꯏꯅꯦꯕ ꯑꯗ ꯃꯥꯅ ꯑꯩꯅ ꯍꯥꯏꯕ ꯅꯪ ꯀꯩꯅꯣ ꯃꯤꯇꯩꯒꯤ ꯑꯥ ꯌꯣꯟꯗꯣꯏꯅꯦ ꯃꯥꯅꯗꯤ ꯊꯨꯞꯄꯒ ꯑꯗꯨꯝ ꯐꯤ ꯑꯃꯒꯤ ꯃꯔꯥꯛꯀꯤ ꯑꯗꯣ ꯑꯩꯈꯣꯏꯅ ꯑꯩꯈꯣꯏꯒꯤ ꯃꯩꯇꯩ ꯐꯅꯦꯛꯇꯋꯥꯝꯄ꯭ꯔꯥꯏ ꯂꯝꯖꯝ ꯐꯝꯛꯇ ꯇꯥꯏꯗꯗꯅ ꯑꯗꯨꯃꯥꯏꯅ ꯑꯗꯨꯝ ꯌꯣꯟꯗꯣꯏꯅꯦ ꯃꯣꯏꯁꯨ ꯑꯗꯣ ꯃꯣꯏꯅ ꯌꯥꯝ ꯄꯥꯝꯅꯩ ꯍꯥꯏꯌꯦ ꯈꯪꯗꯦ ꯃꯣꯏ ꯁꯤꯠꯄꯁꯦ
ꯑꯥ ꯐꯤꯗꯤ ꯀꯔꯝꯕ ꯃꯑꯣꯀ ꯂꯪꯁꯦ ꯀꯔꯤ ꯂꯪꯅꯣꯅꯣ
ꯂꯪꯁꯤꯃ ꯍꯥꯏꯗꯤ ꯃꯃꯤꯡꯗꯤ ꯍꯥꯏꯅꯤ ꯃꯃꯤꯡꯗꯣ ꯑꯩꯗꯤ ꯀꯥꯎꯕꯨ ꯀꯥꯎꯔꯦꯗ ꯃꯥꯒꯤ ꯂꯪ ꯃꯃꯤꯡꯗꯣ ꯃꯈꯜ ꯃꯈꯜ ꯋꯥꯈꯜ ꯂꯪꯗꯥ ꯂꯪꯗꯥꯒꯤ ꯃꯇꯨꯡ ꯏꯟꯅꯁꯨ ꯃꯣꯏꯒꯤ ꯍꯣꯡꯕ ꯇꯥꯡꯃꯒ ꯂꯩꯕꯖꯥꯠꯅꯦ
ꯂꯩ ꯂꯩ ꯃꯁꯔꯥꯏꯒ ꯁꯥꯕꯁꯨ ꯂꯩꯕꯅꯦ ꯃꯣꯏꯒꯤꯗꯤ
ꯍꯣ ꯍꯣ ꯍꯣꯏ ꯍꯣꯏ ꯑꯣ ꯐꯤ ꯐꯔꯦꯛ ꯑꯝꯗ ꯃꯥꯅ ꯑꯩꯒ ꯅꯣꯡꯃ ꯕꯖꯥꯔ ꯆꯠꯄꯗ ꯃꯥ ꯁꯦ ꯑꯗꯨ ꯐꯅꯛꯇꯣ ꯄꯨꯔꯒ ꯆꯠꯂꯦꯕꯀꯣ ꯑꯩ ꯌꯣꯟꯊꯣꯔꯛꯁꯦꯅꯣ ꯑ ꯇꯔꯥꯡꯊ ꯑꯩꯈꯣꯏꯃꯨꯛ ꯄꯨꯔ ꯆꯠꯂꯦꯕ ꯌꯥꯝꯃꯦ ꯃꯃꯥ ꯁꯥꯏꯗꯣ ꯂꯝꯪꯒꯤꯁꯨ ꯀꯨꯞꯄ ꯌꯥꯡꯀꯠꯄꯧꯕꯁꯨ ꯅꯠꯇ꯭ꯔꯤꯕꯀꯣ ꯎꯝ ꯑꯗꯣ ꯃꯣꯏꯁꯦ ꯀꯩꯗꯧꯕꯗ ꯁꯦꯠꯄꯅꯣꯗꯤ ꯈꯪꯗꯦ ꯃꯣꯏꯅ ꯍꯥꯏꯔꯕ ꯃꯥ ꯍꯥꯏꯕ ꯑꯩꯈꯣꯏ ꯃꯩꯇꯩꯒꯤ ꯑꯌꯨꯛ ꯅꯨꯡꯗꯥꯡꯗ ꯑꯗꯨꯝ ꯋꯥꯄ꯭ꯂꯥꯏ ꯀꯩ ꯑꯃ ꯀꯩ ꯁꯦꯠꯂꯒ ꯑꯗꯨꯝ ꯂꯩꯗꯅ ꯑ ꯑꯗꯨꯃꯥꯏꯅ ꯃꯣꯏꯁꯨ ꯑꯗꯨꯒꯤ ꯐꯅꯦꯛꯇꯨꯅ ꯑꯗꯨꯝ ꯁꯦꯠꯂꯒ ꯂꯩꯕ
ꯍꯥꯥ
ꯑꯣꯏꯕꯖꯥꯠꯅꯦꯕ
ꯑꯣ ꯀꯔꯝꯕ ꯖꯥꯇꯤꯒꯤ ꯑꯣꯏꯗꯣꯏꯅꯣꯕ
ꯀꯕꯨꯏ ꯍꯥꯏꯕ꯭ꯔꯥ ꯇꯥꯡꯈꯨꯜ ꯍꯥꯏꯕ꯭ꯔꯥ ꯑꯩ ꯀꯥꯎꯔꯤꯦꯅꯦ ꯊꯥ ꯑꯅꯤ ꯃꯃꯥꯡꯗ ꯊꯦꯡꯅꯈꯤꯕꯅꯤꯅ ꯑꯗꯨꯒꯤꯅꯦ ꯍꯥꯏꯕ ꯀꯩꯅꯣꯉꯥꯏ ꯃꯣꯏ ꯖꯥꯇꯤ ꯖꯥꯇꯤꯒꯤ ꯐꯅꯦꯛ ꯂꯩꯕ ꯖꯥꯠꯅꯤꯗ
ꯂꯩꯑ ꯂꯩꯑ ꯃꯥꯒꯤ ꯗꯤꯖꯥꯏꯟꯁꯨ ꯂꯩ ꯃꯑꯣꯡꯁꯨ ꯂꯩ ꯍꯛꯄ ꯈꯣꯠꯄ
ꯑꯗꯣ ꯑꯅꯤ ꯑꯟꯁꯦ ꯑꯩꯈꯣꯏꯒꯤ ꯃꯣꯏꯔꯥꯡ ꯐꯤꯆꯤꯟ ꯃꯣꯏꯔꯥꯡ ꯐꯤꯆꯤꯟ ꯍꯥꯏꯔꯦ ꯀ ꯐꯅꯦꯛꯇ ꯑꯃ ꯁꯥꯡꯅ ꯍꯥꯠꯄꯗꯣ ꯀꯥꯎꯈ꯭ꯔꯦ ꯋꯥꯍꯩꯗꯣ ꯁꯃꯥꯏꯅ ꯍꯥꯏꯕꯅꯣ
ꯑꯗꯨꯅꯤꯅꯦ ꯕꯖꯥꯔ ꯑꯄꯨꯡꯒ꯭ꯔꯤ ꯍꯛꯄꯗꯣ ꯑꯥ ꯕꯖꯥꯔꯗ ꯇꯧꯔꯤꯁꯦ ꯀꯩꯅꯣꯅ ꯇ꯭ꯔꯥꯏꯕꯦꯜꯒꯤ ꯑꯩꯈꯣꯏ ꯏꯆꯤꯆꯁꯤꯡꯒꯤꯒꯤ ꯏꯆꯤꯜ ꯏꯅꯥꯎꯒꯤ ꯐꯅꯦꯛꯁꯤꯡꯁꯦ ꯃꯩꯇꯩꯗ ꯂꯣꯏ ꯌꯣꯜꯂꯦꯕ
ꯑꯥ
ꯑꯗꯨꯅꯤꯗ ꯑꯩꯅ ꯍꯥꯏꯁꯦ ꯍꯥꯏꯗꯤ ꯑꯗꯨꯅ ꯃꯩꯇꯩꯅꯁꯨ ꯁꯥꯕ ꯐꯅꯌꯥꯝ ꯌꯥꯎꯔꯝꯗꯣꯏ ꯃꯥꯜꯂꯦꯕ
ꯁꯥꯔꯤꯅꯦ ꯃꯩꯇꯩꯅꯕꯣ ꯑꯌꯥꯝꯕ ꯇꯝꯄꯥꯛꯇ ꯂꯩꯕ ꯃꯩꯇꯩꯗꯣ ꯁꯥꯔꯤꯅꯤ ꯀꯩꯅꯣ
ꯑꯥ ꯍꯥꯏꯗꯤ ꯃꯣꯏꯒꯤ ꯗꯤꯖꯥꯏꯟꯗꯣ ꯑꯩꯈꯣꯏꯅ ꯂꯧꯔꯅꯤꯗꯅ ꯂꯧꯔꯒ ꯃꯣꯏꯒꯤꯗ ꯃꯌꯦꯛ ꯃꯁꯣꯟꯗꯣ ꯍꯥꯏ ꯍꯥꯏꯇꯥꯥꯔꯦꯅꯦ ꯀꯣ ꯑꯗꯨꯗꯣ ꯍꯛꯑꯒ ꯑꯗꯨꯝ ꯊꯥꯗꯣꯏꯅꯦꯕ ꯑꯗꯨ ꯑꯗꯨꯗ ꯅꯠꯇꯅ ꯀꯩꯅꯣꯁꯦ ꯂꯤꯛ ꯃꯣꯏꯒꯤ ꯁꯤꯅꯕ ꯂꯤꯛ ꯅꯥ ꯀꯔꯤ ꯀꯀꯔꯥꯁꯦ ꯃꯩꯇꯩꯅ ꯂꯣꯏ ꯁꯥꯏꯗꯅ
ꯑꯥ
ꯑꯗꯨꯅꯤꯗ ꯍꯥꯏꯗꯤ ꯃꯣꯏꯗ ꯍꯪꯗꯣꯏꯅꯦꯕ ꯁꯤꯁꯤꯅ ꯀꯃꯥꯏꯅ ꯇꯧꯕꯅꯣ ꯃꯌꯦꯛꯁꯤꯗ ꯀꯩ ꯍꯥꯞꯄꯤ ꯈꯣꯠꯂꯤꯁꯦ ꯃꯣꯏꯗ ꯍꯪꯉꯒ ꯑꯗꯨꯒꯤ ꯃꯣꯏꯒꯤ ꯀꯩꯅꯣꯗꯣ ꯂꯧꯔꯒ ꯑꯩꯈꯣꯏꯅ ꯑꯃꯨꯛ ꯁꯥꯖꯕꯅꯦꯕ
ꯑꯣꯗ ꯑꯩꯈꯣꯏꯅ ꯄꯪꯁꯥ ꯁꯥꯕ ꯅꯠꯇꯦꯕ
ꯃꯤꯒꯤ ꯀꯩꯅꯣ ꯂꯩꯔꯤꯌꯦ ꯍꯥꯏꯗꯤ ꯃꯌꯦꯛ ꯅꯥꯏꯕꯤ ꯍꯥꯏꯔꯒ ꯃꯣꯏꯅ ꯃꯩꯁꯥ ꯁꯥꯕ ꯌꯥꯕ ꯅꯠꯇꯦꯕ ꯑꯩꯈꯣꯏꯒꯤ ꯃꯌꯦꯛ ꯂꯩꯇ꯭ꯔꯣ ꯁꯤ ꯃꯩꯌꯦꯛ ꯁꯤ ꯃꯩꯌꯦꯛ ꯁꯤ ꯃꯌꯦꯛ ꯁꯤꯅ ꯀꯨꯝꯖꯤꯡꯅꯤ ꯁꯤꯅ ꯑꯗꯨꯅꯤ ꯀꯥꯏꯅ ꯂꯣꯏ ꯂꯩꯇ꯭ꯔꯣ ꯑꯩꯈꯣꯏꯒꯤꯁꯨ ꯑꯗꯣ ꯁꯤꯅ ꯐꯤꯒꯦꯅꯤ ꯑꯙꯅꯤ ꯀꯥꯏꯅ ꯍꯥꯏꯔꯤꯁꯦ ꯃꯣꯏ ꯄꯪꯁꯥ ꯁꯥꯔꯧꯕ ꯌꯥꯕ ꯅꯠꯇꯦꯕ ꯑꯗꯨꯃꯥꯏꯅ ꯃꯣꯏꯒꯤꯁꯨ ꯃꯌꯦꯛ ꯃꯁꯣꯟ ꯂꯩꯌꯦꯕ ꯅꯥꯒꯤ ꯑꯣꯏꯒꯦꯔ ꯂꯤꯛ ꯀꯤ ꯑꯣꯏꯒꯦꯔꯥ ꯀꯔꯤꯒꯤ ꯑꯣꯏꯒꯦꯒ ꯑꯗꯨꯝ ꯍꯥꯏ ꯇꯔꯦꯅꯦ
ꯑꯣ ꯑꯗ ꯃꯣꯏꯖ ꯆꯒꯤꯤ ꯇ꯭ꯔꯥꯏꯕꯦꯜꯁꯤꯡꯁꯦ ꯁꯅꯥ ꯎꯔꯤꯁꯦ ꯀꯌꯥ ꯁꯤꯕ ꯎꯗ꯭ꯔꯤ
ꯃꯣꯏ ꯌꯦꯗꯥꯏ ꯃ
ꯀꯔꯣꯡ ꯀꯥꯟꯀꯤꯒꯤ ꯃꯣꯏ ꯁꯅꯥꯔ ꯄꯖꯉ
ꯑꯩꯁꯨ ꯈꯪꯗꯦꯌꯦ ꯑꯗꯨꯃꯗꯤ ꯁꯪꯕ ꯌꯥꯕ ꯋꯥꯍꯪꯅꯤ
ꯅ ꯎꯕ꯭ꯔꯥꯅꯦ
ꯎꯗꯦ
ꯑ ꯄꯥꯎꯒꯗꯕꯅꯤ ꯅꯪ ꯍꯧꯖꯤꯛ ꯍꯥꯏꯔꯤꯕ ꯀꯩꯊꯦꯜꯗ ꯌꯣꯟꯕ ꯃꯣꯏꯒꯤ ꯃꯈꯟ ꯃꯈꯟꯒꯤ ꯀꯔꯤ ꯭ꯔꯥꯝꯌꯥꯝꯗ ꯗꯨꯁꯇꯤꯕꯨ ꯎꯗ꯭ꯔꯅꯦ
ꯍꯣꯏ ꯃꯣꯏꯗꯤ ꯑꯗꯨ ꯃꯔꯨ ꯑꯣꯏꯌꯦ ꯑꯗꯨꯅ ꯃꯔꯨ ꯑꯣꯏꯌꯦ
ꯑꯗꯨꯗꯤ ꯑꯩꯅ ꯍꯥꯏꯗꯤ ꯒꯣꯜꯒꯤ ꯑꯥꯏꯇꯦꯝꯁꯤꯦ ꯃꯣꯏ ꯀꯗꯥꯏꯗ ꯁꯤꯒꯦ ꯁꯤꯅꯦꯁꯨ ꯈꯜꯂꯤꯕ
ꯎꯝ ꯑꯩꯈꯣꯏ ꯃꯩꯇꯩꯒꯤꯅ ꯑꯃꯨꯛ ꯑꯗꯨ ꯂꯩꯇꯦ ꯒꯣꯜ ꯃꯆ ꯃꯪꯒꯣ ꯀꯩ ꯍꯥꯏꯦ ꯃ ꯃ ꯃ ꯊꯣꯛꯇ ꯇꯇꯩꯗꯒꯤ ꯍꯧꯅ ꯈꯣꯏꯅ ꯑꯍꯨꯝ ꯍꯥꯏꯕ ꯄꯣ ꯑꯗꯩ ꯀꯣꯗꯨ ꯃꯄꯥꯟ ꯍꯥꯏꯕ ꯃꯣꯠ ꯀꯔꯤ ꯆꯤꯡꯊ꯭ꯔꯥꯎ ꯑꯃ ꯃꯄꯕꯨ ꯍꯥꯏꯕꯣ ꯇꯥꯏꯔꯦꯟ ꯃꯔꯤ ꯃꯄꯥꯟꯕꯨ ꯍꯥꯏꯕꯣ ꯍꯥ ꯑꯪꯀꯣꯠ ꯄꯔꯦꯡ ꯃꯏꯕꯣꯠ ꯎꯝ ꯑꯁ ꯀꯩꯅꯣ ꯑꯩꯈꯣꯏꯒꯤꯗꯤ ꯌꯥꯝ ꯊꯣꯛꯈ꯭ꯔꯦꯗ
ꯂꯨꯍꯣꯡꯕꯗ ꯍꯥꯞꯇꯕ ꯇꯉꯥꯏꯐꯗꯕ ꯍꯥꯞꯇꯕ ꯌꯥꯗꯕꯗꯨ ꯂꯨꯏ ꯑꯗꯨꯃꯥꯏꯅ ꯇꯣꯉ
ꯂꯩ ꯂꯩ ꯂꯩ ꯂꯩ ꯂꯩ ꯂꯩ ꯑꯗꯨ
ꯍꯈꯣꯏ ꯃꯨ ꯍꯥꯏꯕ ꯈꯨꯗꯣꯞꯁꯦ ꯅꯪꯅ ꯍꯥꯏꯔꯦ ꯄꯜꯂꯛꯏꯉꯩꯗ ꯖꯥꯏ ꯑꯩꯈꯣꯏꯕꯨ ꯃꯥꯏꯕ ꯈꯨꯗꯣꯞꯁꯦ ꯇꯁꯦꯡꯅ ꯍꯥꯏꯔꯕꯗ ꯑꯩꯈꯣꯏꯅ ꯍꯣꯏ ꯁꯤꯟꯅꯅꯕꯕꯨꯗꯤ ꯑꯗꯨꯝ ꯌꯥꯎꯏꯀꯣ ꯃꯔꯛ ꯃꯔꯛꯇ ꯃꯑꯣꯡ ꯆꯁꯤꯡꯅꯒ ꯑꯗꯨꯝ ꯅꯨꯡꯗꯥꯡꯗ ꯀꯩꯗ ꯊꯤꯅꯕ ꯑꯗꯨꯝ ꯌꯥꯎꯋꯦꯕ ꯄꯥꯝꯖꯕꯒꯤꯀꯣ ꯑꯗꯨꯕꯨ ꯇꯥꯏꯕꯗꯅ ꯂꯩ ꯊꯥꯕꯤꯁꯤꯡꯅ ꯁꯥꯔꯒ ꯃꯧꯔꯒ ꯁꯥ ꯃꯧꯔꯒ ꯆꯤꯟꯅꯩ ꯍꯥꯏꯕ ꯄꯣꯠꯂꯝꯁꯤ ꯑꯗꯨꯝ ꯂꯩꯇ꯭ꯔꯅꯦꯀꯣ ꯑꯝ ꯍꯔ ꯁꯤꯤꯅꯩꯌꯦꯅ ꯂꯨꯍꯣꯡꯕꯗ ꯍꯥꯞꯅꯩꯌꯦꯅ ꯑꯗꯨꯗ ꯋꯥꯅ ꯑꯩꯈꯣꯏꯒꯤꯁꯨ ꯑꯗꯨꯝ ꯑꯩꯈꯣꯏꯁꯨ ꯁꯨꯃꯥꯏꯅꯗꯤ ꯂꯩꯗꯅ ꯁꯅꯥꯒꯤ ꯁꯤꯖꯤꯟꯅꯐꯝꯁꯨ ꯂꯣꯏ ꯂꯩꯌꯦꯕ ꯑꯗꯣ ꯇꯃꯤ ꯏꯁꯤꯅ ꯂꯇ꯭ꯉꯁꯤꯗꯤ ꯀꯗꯥꯏꯗ ꯁꯤꯖꯤꯟꯅꯕꯅꯣ ꯑꯩꯅ ꯎꯗꯕꯔꯗꯤ ꯈꯪꯗꯦꯀꯣ ꯑꯗ ꯃꯣꯏꯗꯤ ꯂꯨꯍꯣꯡꯕꯁꯨ ꯭ꯂ ꯍꯣꯡꯕꯁꯨ ꯆꯔꯆꯇ ꯍꯣꯡꯉꯦ ꯍꯥ ꯍꯣꯏ ꯍ꯭ꯋꯥꯏꯠ ꯀꯔꯤ ꯀꯔꯥ ꯗ꯭ꯔꯦꯁꯇꯨꯅ ꯇꯧꯔꯦ ꯑꯗꯒꯤꯗꯤ ꯗꯗꯥꯏꯃꯟꯁ ꯕ ꯍꯥꯏꯕ ꯅꯟꯗꯥꯏꯃꯟꯒꯤ ꯋꯥꯔꯤꯅꯤꯅ ꯄꯥꯗꯣꯛ ꯑꯩꯈꯣꯏꯗꯤ ꯏꯟꯗꯤꯌꯥꯒꯤꯗꯤ ꯑꯩꯈꯣꯏꯗꯤ ꯑꯗꯨꯝ ꯒꯣꯜ ꯁꯤꯅ ꯑꯗꯨꯝ ꯄꯩꯁꯥꯁꯦ ꯑꯗꯨꯝ ꯂꯦꯞꯄꯤ ꯃꯃꯜꯁꯦ ꯅꯠꯇ꯭ꯔꯥ ꯀꯩ ꯀꯣꯁ ꯁꯅꯥꯒꯨꯝꯕꯁꯤꯅ ꯑꯗꯨꯝ ꯀꯣꯟꯁꯤꯅ ꯂꯤꯠꯅꯩꯗꯅ ꯑꯗꯣ ꯃꯌꯥꯡꯗꯤ ꯑꯗꯨꯝ ꯆꯤꯗ꯭ꯔꯅꯦ ꯃꯌꯥꯡꯒꯤꯗꯤ ꯊꯣꯛꯄꯅꯦꯕ ꯃꯌꯥꯝ ꯑꯃ
ꯗꯤꯖꯥꯏꯟ ꯑꯃ ꯂꯩꯖꯩꯌꯦ ꯑꯗꯨꯝ ꯃꯌꯥꯡꯒꯤꯁꯨ
ꯑꯥ ꯁꯅꯥꯗ ꯑꯣꯏꯔꯒꯁꯨ ꯗꯤꯖꯥꯏꯟ ꯂꯩꯖꯩꯗꯅ
ꯂꯩꯖꯩ ꯂꯩꯖꯩ ꯍꯥꯏꯗꯤ ꯃꯪꯒꯜ ꯆꯨꯇ꯭ꯔ ꯀꯥꯏꯅ ꯃꯣꯏꯒꯤ ꯑꯃ ꯂꯩꯕꯗꯣ
ꯍꫭ ꯍꯣꯏꯁꯤ ꯅꯥ ꯑꯁꯤꯡꯃꯤ ꯏꯆꯤꯟꯅꯥꯎ ꯁꯤꯡꯒꯤꯗꯤ
ꯑꯩꯈꯣꯏꯒꯤꯗꯅ ꯀꯩꯅꯣ ꯂꯩꯕ ꯑꯗꯨꯃꯥꯏꯅ ꯑꯩꯈꯣꯏꯒꯤ ꯃꯔꯩꯁꯦ ꯃꯔꯩ ꯁꯦ ꯌꯥꯎꯗꯕ ꯌꯥꯗꯦꯗꯅ ꯑꯩꯈꯣꯏꯒꯤꯗꯤ
ꯎꯝ
ꯈꯣꯏ ꯃꯍꯨꯝ ꯃꯔꯩ ꯁꯟꯗ꯭ꯔꯦꯝꯕꯤ ꯄꯔꯦꯡ ꯀꯥꯏꯅ ꯍꯥꯏꯔꯤꯕ ꯃꯌꯥꯝꯁꯦ ꯌꯥꯎꯗꯕ ꯌꯥꯗ꯭ꯔꯕꯅꯦꯕ ꯑꯗꯨꯅ ꯑꯗꯨ ꯉꯜꯂꯤꯉꯩ ꯃꯇꯝ ꯑꯩꯈꯣꯏ ꯁꯅꯥꯁꯤꯒꯤ ꯀꯩꯅꯣꯁꯦ ꯃꯥꯥꯏ ꯃꯈꯟ ꯃꯈꯟꯁꯦ ꯑꯗꯨꯝ ꯄꯨꯊꯣꯛꯑꯒ ꯂꯥꯛꯑꯦꯕ ꯁꯤꯃꯗꯤ ꯑꯇꯣꯞꯄꯒꯤ ꯗꯤꯖꯥꯏꯟꯗꯣ ꯀꯩꯁꯨ ꯐꯅ ꯌꯥꯝꯅ ꯐꯖꯔꯦ ꯍꯥꯏꯗꯨꯅꯁꯨ ꯁꯤꯍꯟꯗꯦꯕ ꯑꯩꯈꯣꯏ ꯆꯠꯅꯕꯤꯗ ꯑꯗꯨꯝ
ꯑꯥ ꯑꯥ
ꯑꯗꯨꯃꯥꯏꯅ ꯇꯧꯗꯅ ꯇ꯭ꯔꯦꯕꯦꯜꯒꯤꯁꯨ ꯃꯣꯏꯒꯤ ꯂꯤꯛ ꯃꯁꯣꯟ ꯃꯔꯤ ꯀꯔꯥ ꯃꯌꯥꯝꯗꯣ ꯑꯩꯈꯣꯏꯅꯗꯤ ꯄꯣꯠꯇꯣ ꯌꯥꯝ ꯂꯥꯏ ꯅ ꯎꯕ ꯚꯦꯂꯨ ꯌꯥꯝ ꯂꯩꯕ ꯄꯣꯠꯅꯦꯕ ꯄꯥꯛꯅꯒ ꯍꯦꯛꯇ ꯐꯪꯕ ꯄꯣꯠ ꯑꯣꯏꯕ ꯅꯠꯇꯦꯕ ꯃꯣꯏꯅ ꯁꯦꯝꯃꯤꯕ ꯁꯥꯔꯤꯕ ꯃꯌꯥꯝꯗꯣ ꯑꯗꯒꯤ ꯃꯣꯏꯒꯤ ꯏꯕꯟ ꯃꯣꯏꯒꯤ ꯐꯅꯦꯛ ꯂꯨꯍꯣꯡꯕ꯭ꯔꯒ ꯁꯦꯠꯂꯤꯕ ꯐꯅꯦꯛꯁꯦ ꯃꯣꯏꯅ ꯁꯦꯠꯈꯤꯕꯗꯤ ꯇꯣꯉꯥꯟꯕꯝꯅꯤ ꯅꯠꯇꯕꯤꯗ ꯃꯣꯏ ꯂꯨꯍꯣꯡꯕꯒꯤ ꯆꯠꯄꯒꯤ ꯈꯣꯠꯄ
ꯀꯟ ꯀꯧꯂꯩꯔꯦ ꯀꯩ ꯍꯥꯏꯖꯥꯅꫭ ꯈꯪꯗꯦ ꯆꯛꯁꯪꯗ ꯑꯩ ꯀꯧꯂꯦ ꯑꯩ ꯁꯣꯝ ꯋꯥꯔꯤ ꯁꯥꯟꯅꯕꯅꯦ ꯁꯥꯟꯅꯔꯤ ꯈꯪꯉꯝꯃꯔꯣꯏꯌꯦ ꯀꯩ ꯍꯥꯏꯅ ꯑꯩ ꯑꯃꯝꯇ ꯑꯩ ꯍꯪꯉꯨꯒꯦꯀꯣ ꯑꯗꯨꯒ ꯑꯩ ꯑꯃꯨꯛ ꯇꯧꯔꯒꯦ ꯑꯥ ꯑꯥ ꯍꯣꯏ ꯍꯣꯏ ꯊꯝꯃꯃꯦ ꯊꯝꯃ